ꯇꯔꯔꯕꯣ
ꯍꯜꯂꯣ
ꯍꯣꯏ
ꯑꯥ
ꯎꯝ ꯇꯥꯔꯦ ꯑꯩꯁ ꯃꯥꯗꯤ ꯌꯥꯗ꯭ꯔꯦꯅꯦ
ꯋꯥꯠ ꯃꯥꯒꯤ ꯐ꯭ꯔꯦꯟ ꯂꯩꯇ꯭ꯔꯕꯒꯤ ꯍꯧꯖꯤꯛꯇꯤ ꯅꯪꯉꯣꯟꯗ ꯂꯥꯛꯈ꯭ꯔꯕ꯭ꯔꯣ
ꯍꯣꯏ
ꯍꯣꯏ ꯑꯩꯈꯣꯏ ꯌꯨꯝꯗ ꯌꯧꯈ꯭ꯔꯦꯅꯦ ꯃꯣꯏ
ꯎꯝ
ꯅꯪ ꯅꯨꯄꯗꯨꯁꯨ ꯃꯣꯠ ꯅꯤ ꯑꯩꯗꯤ
ꯎꯝ ꯔꯨꯝꯗ ꯆꯠꯂꯒꯦ ꯎꯝ ꯅꯈꯣꯏꯗ ꯅꯦꯠꯋꯥꯛ ꯅꯨꯡꯉꯥꯏꯇꯕ꯭ꯔꯥ
ꯈꯪꯗꯦ ꯑꯩꯗꯤ ꯐꯖꯅ ꯇꯥꯏ
ꯑ ꯑ ꯑ ꯍꯧꯖꯤꯛꯇꯤ ꯇꯥꯔꯦ ꯇꯥꯔꯦ
ꯅꯦꯠꯋꯥꯛ ꯐꯕꯗꯣ ꯍꯧꯖꯤꯛ ꯅꯨꯡꯉꯥꯏꯔꯦ
ꯎꯝ
ꯍꯥꯥ
ꯅꯨꯡꯗꯥꯡꯗꯗꯤꯀꯣ ꯅꯦꯠꯋꯥꯛꯁꯨ ꯐꯠꯇꯦ ꯅꯨꯡꯉꯥꯏꯌꯦꯕ
ꯍꯣꯏ ꯍꯣꯏ
ꯎꯝ ꯅꯨꯡꯗꯥꯡꯗꯁꯨ ꯇ꯭ꯔꯥꯏ ꯇꯧꯁꯦ ꯌꯥꯔꯗꯤ
ꯑ
ꯉꯁꯤ
ꯑꯩꯁ
ꯅꯪꯗꯤ ꯍꯧꯖꯤꯛꯀꯥꯟ ꯇꯨꯝꯔꯗꯤ ꯐꯤꯂꯝ ꯌꯦꯡꯕ꯭ꯔꯥ ꯀꯃꯥꯏ ꯇꯧꯕ꯭ꯔꯣ
ꯍꯣꯏ ꯑꯦꯝꯕꯤ ꯂꯩꯔꯗꯤ ꯑꯗꯨꯝ ꯌꯦꯡꯕ ꯑꯗꯣ ꯑꯦꯝꯕꯤ ꯂꯩꯇ꯭ꯔꯗꯤ
ꯎꯝ ꯑꯩꯒꯤꯗꯤ ꯑꯩꯈꯣꯏ ꯅꯨꯄꯥꯒꯤꯗꯣ ꯑꯦꯕꯥꯏꯂꯦꯕꯜ ꯂꯩꯇꯦ ꯍꯥꯏꯕꯅꯦ ꯑꯗꯨ ꯃꯔꯛ ꯃꯔꯛꯇꯗꯤ ꯅꯦꯠꯋꯥꯛ ꯐꯠꯇꯕꯀꯣ
ꯎꯝ ꯅꯨꯄꯥ ꯃꯆꯥꯅ ꯌꯥ ꯑꯩꯒꯤꯗꯤ ꯌꯦꯡꯕ ꯂꯣꯏꯔꯒ ꯂꯩꯔꯝ ꯎꯡꯕꯅꯤ
ꯍꯣꯏ ꯑꯩꯒꯤ ꯏꯆꯥꯅꯨꯄꯥꯁꯨ ꯑꯦꯗꯤꯡ ꯑꯣꯏꯈ꯭ꯔꯕꯅꯦ ꯍꯧꯖꯤꯛꯀꯥꯟꯗꯤ ꯐꯖ ꯌꯦꯡꯈ꯭ꯔꯦ
ꯎꯝ
ꯌꯦ ꯌꯦꯡꯉꯨꯀꯥꯟꯗ ꯑꯩꯈꯣꯏꯁꯨ ꯊꯕꯛ ꯇꯧꯕꯀꯣ
ꯎꯝ
ꯍꯤꯡꯕꯁꯨ ꯐꯕ ꯃꯔꯣꯝꯗꯗꯤ ꯃꯣꯏ ꯇꯨꯝꯃꯤꯅ ꯌꯦꯡꯔꯒ ꯐꯥꯝ ꯈ꯭ꯔꯗꯤ ꯀꯣ ꯀꯩꯁꯨꯨꯅꯅꯨꯡ
ꯎꯝ
ꯃꯣꯏꯒꯤ ꯌꯦꯡꯈ꯭ꯔꯕꯅꯁꯨ ꯐꯩ ꯃꯣꯏꯁꯨ ꯈꯔ ꯑꯩꯈꯣꯏꯅ ꯑꯗꯨꯃꯥꯏꯅ ꯌꯦꯡꯕ ꯌꯥꯗꯦꯅ ꯍꯥꯏꯕ ꯌꯥꯏ
ꯎꯝ
ꯏꯕꯥꯅꯤꯒꯤ ꯐ꯭ꯔꯦꯟꯒꯤ ꯃꯆꯥꯗꯣ ꯌꯦꯡꯕ꯭ꯔꯥ ꯌꯦꯡꯗꯕ꯭ꯔꯣ ꯐꯣꯟꯗꯣ
ꯑꯩꯁ ꯌꯦꯡꯕꯅꯦ ꯃꯥꯁꯨ
ꯑꯥ ꯃꯥꯁꯨ ꯍꯥꯟꯅꯗꯤꯀꯣ ꯐꯣꯟ ꯌꯦꯡꯕꯗꯤ ꯑꯗꯨꯝ ꯉꯥꯡꯕꯒꯤꯀꯣ
ꯎꯝ ꯍꯣꯏ ꯑꯩꯈꯣꯏꯅ ꯍꯥꯏꯕꯗꯨꯅꯤ ꯌꯦꯡꯕ ꯌꯦ ꯍꯣꯏꯅꯦ ꯌꯥꯔꯣꯏ ꯍꯥꯏꯕꯅꯤ
ꯍꯣꯏ ꯌꯦꯡꯕ ꯍꯧꯒꯗꯕꯅꯤ ꯃꯤ ꯌꯥꯝꯅ ꯌꯦꯡꯕ ꯍꯧꯔꯗꯤꯀꯣ ꯌꯦꯡꯕꯁꯨ ꯃꯔꯨꯝꯝꯗꯤ ꯐꯌꯦ ꯏꯁꯩ ꯁꯛꯄꯁꯨ ꯍꯩꯔꯦ ꯑꯗꯨ ꯀꯨꯝꯕ ꯇꯧꯕꯗꯨ ꯈꯔꯗꯤ ꯅꯣꯂꯦꯖ ꯃꯣꯏꯁꯨ
ꯎꯝ
ꯍ
ꯑꯩꯕꯨ ꯗꯥꯥꯟꯁ ꯇꯥ ꯍꯥꯏꯌꯦꯅꯦ ꯃꯥ ꯑ ꯉꯁꯥꯏ ꯎꯝ ꯐꯣꯟ ꯌꯦꯡꯒ ꯀꯣ ꯃꯥ ꯗꯥꯟꯁ ꯇꯧꯔꯒ ꯑꯩꯕꯨꯁꯨ ꯇꯥꯛꯑꯣ ꯍꯥꯏꯅꯦ
ꯎꯝ ꯃꯣꯏꯁꯨ ꯃꯣꯏꯁꯨ ꯈꯔ ꯒ꯭ꯌꯥꯟ ꯂꯥꯛꯑꯦ ꯑꯗꯨꯅ ꯐꯥꯔꯤ
ꯑ ꯎꯝ
ꯑꯗꯨꯃꯥꯏ ꯌꯦꯡꯕꯗꯣ ꯑꯩꯒꯤ ꯏꯆꯥ ꯅꯨꯨꯄꯥꯁꯨ ꯌꯦꯡꯉꯗꯤꯦ ꯃꯥꯅ ꯗꯥꯟꯁ ꯇꯧꯅꯤꯡꯕ ꯀꯥꯟꯗ ꯇꯧ ꯑꯗꯨꯝ ꯇꯧꯕꯅꯦ
ꯎꯝ ꯄꯤꯝꯖ ꯃꯗꯤ ꯎꯝ ꯅꯔꯦ ꯀꯕꯗꯗꯤ ꯌꯥꯝ ꯍꯥꯏꯕꯗꯤ ꯁꯥꯏ ꯑꯗꯨꯕꯨ ꯃꯄꯥꯟꯗꯗꯤ ꯃꯥꯒꯤ ꯅꯣꯂꯦꯖ ꯌꯥꯎꯗꯦꯅꯦ
ꯍꯣꯏ ꯈꯪꯗꯦ ꯃꯣꯏꯁꯨ
ꯃꯉꯣꯟꯗ ꯍꯦꯔꯗꯤ ꯁꯥꯎꯅꯦ ꯇꯕꯨꯣ
ꯏꯕꯥꯅꯥ ꯈꯛꯇꯀꯣ ꯈꯪꯒꯗꯕ
ꯎꯝ
ꯃꯥꯗꯤ ꯃꯆꯥꯅꯨꯄꯥꯕꯨꯗꯤ ꯐꯖꯅ ꯀ꯭ꯔꯤꯟ ꯑꯥꯎꯠ ꯇꯧꯋꯦ ꯑꯗꯨ ꯈꯪꯗꯦ
ꯑꯥ ꯌꯥꯝ ꯍꯩꯕꯁꯨ ꯁꯥꯏꯌꯦꯀꯣ ꯌꯥꯝ ꯍꯥꯏꯕ ꯁꯥꯏꯌꯦ ꯗꯨꯒꯥ ꯕꯖꯥꯔꯒꯨꯝꯕ ꯆꯠꯄꯗꯁꯨ ꯃꯥ ꯀꯔꯤꯁꯨ ꯈꯪꯗꯦ ꯗꯨꯀꯥꯟꯗ ꯆꯥꯡꯉꯒ ꯃꯃꯤꯡ ꯄꯨꯝꯕꯥ ꯀꯔꯤꯅꯣ ꯄꯣꯠꯀꯤ ꯃꯃꯤꯡꯗꯣ ꯈꯪꯗꯕ
ꯎꯝ
ꯑꯗꯨꯒ ꯀꯔꯤ ꯀꯔꯤꯅꯣꯁꯨ ꯍꯣꯏ ꯃꯥꯁꯨ
ꯑꯗꯨ ꯇꯧꯃꯥꯟꯂꯁꯨ ꯐꯠꯇꯦ
ꯎꯝ ꯎꯝ
ꯃꯥꯒꯤ ꯃꯤ ꯃꯥ ꯃꯥ ꯃꯥꯒꯤ ꯆꯥꯡꯗ ꯂꯩꯕꯅ ꯌꯥꯝ ꯐꯩꯀꯣ
ꯍꯣꯏ ꯃꯤ ꯠꯅ ꯂꯩꯕꯅ ꯐꯥꯏ
ꯎꯝ
ꯕꯥꯅꯤꯒꯨꯝꯅ ꯐꯥꯔꯦ
ꯎꯝ
ꯍꯧꯖꯤꯛꯀꯥꯟ ꯑꯩꯏ ꯃꯤꯁꯣ ꯃꯥꯟꯂꯛꯇꯕꯗꯣ ꯅꯨꯡꯉꯥꯏꯇꯔꯦꯗ
ꯑꯁ ꯂꯥꯛꯇꯦ ꯑꯩ ꯅꯍꯥꯟꯁꯨ ꯐ꯭ꯂꯤꯞꯀꯥꯔꯗꯩ ꯌꯦꯡꯕꯅꯦ
ꯁ꯭ꯀꯥꯔꯁꯨ ꯂꯥꯛꯇ꯭ꯔꯤꯒ‌ꯣ
ꯂꯛꯇꯔ‌ꯦ
ꯂꯛꯇꯔꯤꯕ‌ꯣ
ꯆꯦꯟꯁ ꯌꯣꯔ ꯂꯣꯀꯦꯁꯟ ꯍꯥꯏꯔꯒ ꯂꯩꯌꯦ
ꯑ ꯑꯗꯨꯗꯤ ꯌꯥꯔꯔꯣꯏ ꯂꯥꯛꯑꯗꯤ ꯎꯃ ꯂꯧꯅꯤꯡꯕꯅꯦ ꯑꯩ ꯑꯁ
ꯎꯝ
ꯍꯥꯒꯤꯁꯁꯨ ꯂꯧꯅꯤꯡꯕ ꯑꯗꯨꯒ ꯀꯩꯅꯣꯁꯨ ꯂꯧꯅꯤꯡꯅꯦ ꯑꯁ ꯃꯦꯛꯀꯞꯒꯤꯁꯤꯡꯗꯣ ꯑꯩꯗꯤ
ꯇꯧꯔꯣꯏ
ꯑꯣꯟꯂꯥꯏꯟꯗ ꯅꯠꯇ꯭ꯔꯗꯤ ꯁꯤꯗꯗꯤ ꯂꯩ ꯉꯝꯔꯣꯏꯅꯦ
ꯑꯦ ꯂꯩꯕ ꯉꯝꯗ꯭ꯔꯦ
ꯏꯕꯥꯟꯅꯤꯁꯨ ꯗꯤꯁꯦꯝꯕꯔꯒꯨꯝꯕꯗꯗꯤ ꯈꯔ ꯀ‌ꯦꯅꯤꯉꯥꯏ ꯇꯧꯁ‌‍ꯦ
ꯎꯝ ꯗꯤꯁ‌ꯦꯝꯕꯔ ꯗꯗꯤ ꯑꯥ ꯈ꯭ꯔꯤꯁꯃꯥꯁ ꯑ ꯂꯩ ꯑ ꯁꯤꯗ ꯂꯩꯒꯅꯤꯀꯣ ꯅꯣꯏꯁꯨ
ꯍꯣꯏ ꯂꯩꯅꯤꯡꯉꯥꯏ ꯇꯧꯅꯤ ꯑꯩꯒꯤ ꯅꯨꯄꯥꯗꯤ ꯆꯠꯁꯤ ꯍꯥꯏꯕꯅꯤ ꯑꯗꯣ ꯅꯨꯡꯉꯥꯏꯇꯦꯕ
ꯅꯦꯕꯗꯤ
ꯂꯩꯔꯗꯤ ꯑꯩꯈꯣꯏ ꯆꯔ꯭ꯆꯁꯨ ꯆꯠꯄ ꯌꯥꯏꯔꯦ ꯅꯪꯁꯨ ꯀꯣ ꯃꯔꯛꯇꯤ ꯆꯠꯁꯦ ꯑꯩꯈꯣꯏ ꯆꯔ꯭ꯆꯀꯤ ꯆꯥꯛ ꯆꯥꯔꯒ ꯑꯗꯨꯝ ꯅꯨꯡꯉꯥꯏꯌꯦ ꯃꯐꯝꯁꯨ ꯅꯨꯡꯉꯥꯏꯕꯅꯤꯅꯀꯣ
ꯑꯥ ꯐꯣꯇꯣꯒꯨꯝꯕ ꯀꯥꯞꯄꯒ ꯅꯨꯄꯥꯅꯤꯒꯤ ꯀꯥꯞꯄꯒ ꯆꯠꯊꯦ
ꯑꯥ ꯑꯗꯨꯅ ꯆꯔ꯭ꯆꯇ ꯅꯨꯡꯉꯥꯏꯕꯅꯤꯅ ꯅꯪꯁꯨ ꯆꯠꯄ ꯌꯥꯏꯌ‌ꯦ
ꯎꯝ ꯑꯗꯨꯝ ꯀꯣꯏꯔꯒ ꯆꯠꯄ ꯌꯥꯔꯅꯤ
ꯃꯐꯝꯗꯨ ꯀꯝꯄꯥꯎꯟ ꯐꯥꯕꯅꯤꯅꯀꯣ
ꯎꯝ
ꯎꯝ
ꯕꯨꯠꯁꯀꯨꯝꯕ ꯂꯨꯛ ꯂꯧꯅꯤꯡꯉꯤꯗ
ꯎꯝ ꯎꯝ ꯑꯁ ꯍꯧꯖꯤꯛꯅ ꯁꯦꯚꯤꯡ ꯇꯧꯕ ꯍꯧꯗ꯭ꯔꯗꯤ ꯌꯥꯔꯔꯣꯏꯅꯦ
ꯍꯣꯏ ꯏꯁꯦꯝꯕꯔ ꯂꯥꯛꯑꯗꯤ ꯄꯩꯁꯥ ꯂꯩꯇꯕꯅꯦ ꯀꯣ
ꯑ
ꯕꯨꯠꯁꯀꯨꯝꯕꯗꯣ ꯑꯅꯧ ꯑꯅꯧꯕ ꯊꯣꯡꯔꯗꯤ ꯌꯥꯝ ꯐꯖꯕ ꯌꯥꯝ ꯌꯥꯝ ꯊꯣꯛꯀꯅꯤ
ꯑꯗꯨꯅ
ꯎꯝ
ꯋꯤꯟꯇꯔꯒꯤ ꯗ꯭ꯔꯦꯁꯁꯤꯡꯗꯤ ꯅꯨꯡꯉꯥꯏꯌꯦ ꯀꯣ
ꯎꯝ ꯎꯝ
ꯗꯤꯁꯀꯥꯎꯟꯒꯨꯝꯕ ꯌꯦꯡꯕ ꯆꯠꯄꯗꯣ
ꯎꯝ
ꯂꯨꯅ
ꯇꯥꯝꯂꯔꯒ ꯑꯩꯈꯣꯏ ꯈꯛꯇ ꯆꯠꯁꯦ ꯑꯉꯥꯡꯁꯤꯡꯕꯨ ꯊꯝꯂꯒ
ꯍꯣꯏꯁ ꯅꯪ ꯄꯨꯕꯗꯤ ꯌꯥꯔꯤꯔ
ꯎꯝ
ꯏ ꯅꯁꯦꯔ ꯆꯄꯗꯨ ꯑꯉꯥꯡꯅ ꯀꯞꯄ
ꯎꯝ
ꯀꯗꯥꯏꯗꯒꯤ ꯅꯪ ꯊꯝꯃꯒ ꯆꯠꯀꯗꯕꯗꯤ ꯅꯨꯃꯤꯠ ꯑꯃꯥꯅꯤꯀꯣ
ꯎꯝ
ꯃꯣꯏꯕꯨ ꯇꯨꯝꯍꯜꯂꯒ ꯆꯠꯂꯒ ꯂꯧꯅꯤꯡꯕꯃꯈꯩ ꯂꯧꯔꯒ ꯃꯨꯛ ꯂꯥꯛꯀꯗꯕꯅꯤ ꯑꯉꯥꯡ ꯂꯩꯕꯗꯤ ꯗꯤꯁꯇꯥꯔꯕ ꯇꯧꯕ
ꯅ ꯍꯣꯏꯒꯨꯝꯕꯗ ꯊꯝꯂꯒ ꯀꯣ
ꯎꯝ ꯎꯝ ꯑꯗꯨꯃꯥꯏꯅ ꯇꯧꯕ ꯌꯥꯏ ꯗꯨꯒ ꯗꯤꯁ ꯀꯣꯡꯒꯨꯝꯕ ꯀꯩꯅꯣ ꯊꯣꯛꯄ ꯀꯥꯟꯗ ꯀꯣ
ꯎꯝ ꯁꯦꯝꯕꯥꯔ ꯌꯧꯔꯗꯤ ꯃꯛ ꯍꯣꯏꯁꯨ ꯌꯥꯝ ꯐꯔꯅꯤ ꯋꯥ ꯉꯥꯡꯕꯁꯨ
ꯍꯣꯏ ꯍꯣꯏ ꯅꯪꯒꯤꯗꯤ ꯌꯥꯝ ꯏꯝꯄ꯭ꯔꯨꯞ ꯂꯩꯈ꯭ꯔꯅꯤ
ꯍꯧꯖꯤꯛꯁꯨ ꯍꯣꯏ ꯃꯥꯒꯤ ꯃꯌꯥꯒꯨꯝꯕꯗꯣ ꯇꯦꯠ ꯀ ꯑꯗꯨꯝ ꯌꯝ ꯑꯥ ꯍꯥꯏꯔꯒ ꯂꯩꯔꯦ
ꯑꯁ ꯑꯗꯨꯗꯤ ꯌꯥꯏꯅꯦ
ꯎꯝ ꯇꯥꯡ ꯉꯅꯤ
ꯎꯝ ꯕꯥꯔꯗꯦ ꯑꯣꯏꯔꯗꯤ ꯀꯔꯤ ꯕꯥꯔꯗꯦ ꯑꯣꯏꯔꯗꯤ ꯀ꯭ꯔꯤ ꯆꯥꯁꯤꯔꯣ
ꯑꯩ ꯕꯥꯔꯗꯦ ꯇꯧꯕ ꯉꯝꯗ꯭ꯔꯦ
ꯍꯣꯏꯗ꯭ꯔꯦ
ꯎꯝ
ꯑꯩꯈꯣꯏꯁꯨ ꯉꯝꯗ꯭ꯔꯦ
ꯎꯝ ꯏꯁ꯭ꯋꯔꯗ ꯅꯤꯕ ꯅꯠꯇꯅꯥ ꯀ꯭ꯔꯤꯁꯨ ꯎꯄꯥꯏ ꯂꯩꯇ꯭ꯔꯦ
ꯍꯣꯏ ꯌꯦꯟꯗꯣ ꯆꯥꯎꯔꯛꯈ꯭ꯔꯗꯤ ꯐꯒꯅꯤ ꯑꯩꯒꯤ ꯉꯣꯎꯔꯤꯌꯣꯗꯤ ꯈꯔꯥ ꯇꯧꯗꯤ ꯇꯧꯈ꯭ꯔꯅꯤ
ꯎꯝ
ꯑꯩ ꯌꯦꯟ ꯊꯣꯡꯂꯗꯤ ꯑꯃꯥꯗꯤ
ꯑꯗꯨꯝ ꯐꯥꯏꯌꯔꯗ ꯂꯧꯔꯒ ꯆꯥꯕ ꯇꯥꯏꯞꯇ ꯃꯥꯗꯤ ꯇꯧꯁꯦ ꯑꯩꯈꯣꯏ
ꯑꯥ ꯑꯩꯒꯤ ꯃꯥꯁꯨ ꯎꯝ ꯂꯩ ꯉꯍꯥ ꯂꯩꯔꯗꯤ ꯃꯔꯨꯝ ꯀꯣꯛꯄ ꯍꯧꯔꯅꯤꯗ
ꯍꯣꯏ
ꯌꯨꯝꯗ ꯂꯩꯇꯦꯅꯦ ꯁꯤꯗꯤ ꯑꯩꯒꯤ ꯌꯦꯟꯗꯤ
ꯑꯣ
ꯃꯄꯥꯟꯗ ꯉꯥꯛꯇ ꯌꯥꯝ ꯀꯤꯕꯅꯦ ꯃꯤꯕꯣ
ꯉꯍꯥꯟ ꯑꯩꯈꯣꯏꯅ ꯆꯥꯒꯗꯕ ꯇꯧꯈꯤꯕꯒꯤ ꯀꯣ ꯎꯝ ꯌꯥꯝ ꯌꯥꯝ ꯀꯤꯈꯤꯕꯅꯤꯅꯦ ꯃꯥꯁꯦ ꯑꯗꯨꯒꯤ ꯅꯨꯄꯤꯅꯦ
ꯑꯁ ꯄꯥꯏꯅꯦ
ꯅꯨꯄꯤ ꯌꯥꯝ ꯐꯔꯦ
ꯔꯝꯁꯨ ꯆꯕ ꯌꯥꯔꯥꯅꯤ
ꯎꯝ ꯍꯧꯖꯤꯀꯤꯦꯒꯤꯅꯦꯅ ꯀꯣ
ꯎ ꯑꯩꯗꯤ ꯑꯩꯒꯤ ꯀꯩꯅꯣ ꯇꯧꯒꯥꯟ ꯌꯦꯔꯨꯝ ꯑꯃ ꯆꯥꯕꯅꯦ ꯑꯩꯒꯤ ꯏꯆꯥ ꯅꯨꯨꯄꯥꯗ ꯄꯤꯖꯥ ꯄ꯭ꯔꯣꯇꯤꯟꯁꯨ ꯌꯥꯝ
ꯆꯥꯕꯁꯨ ꯌꯥꯎꯕꯅꯤ
ꯍꯣꯏ ꯑꯗꯨ ꯑꯉꯥꯡ ꯄꯣꯔꯒ ꯁꯤꯗꯣꯏꯁꯤꯔꯣꯀꯣ ꯌꯦꯔꯨꯝꯗꯣ ꯆꯥꯕꯅ ꯐꯥꯔꯦ
ꯍꯣꯏ ꯅꯪ ꯀꯣꯛꯄ ꯃꯇꯝꯗ ꯆꯥꯔꯖꯁꯤ ꯍꯥꯞꯄ꯭ꯔꯥ
ꯍꯥꯞꯇꯦ ꯍꯥꯞꯀꯦ ꯇꯧꯔꯒ ꯀꯧꯈ꯭ꯔꯕ
ꯑ
ꯑꯗꯨ ꯃꯆꯥꯅ ꯍꯥꯞꯄ ꯇꯥꯔꯦ ꯃꯆꯥꯒꯨꯝꯕ ꯈꯔ ꯆꯥꯎꯔꯅꯤꯀꯣ
ꯎꯝ ꯆꯥꯎꯔꯒ ꯍꯥꯞꯄꯣ ꯑꯗꯨ ꯑꯣꯏꯔꯗꯤ ꯎꯝ ꯅꯪꯒꯤ ꯌꯥꯝ ꯐꯒꯅꯤ
ꯎꯝ ꯍꯥꯞꯇ꯭ꯔꯗꯤ ꯍꯣꯏ
ꯎꯝ
ꯑꯃꯗꯤ ꯍꯥꯄ ꯇꯥꯔꯦ
ꯎꯝ
ꯑꯃ ꯍꯥꯞꯔꯒ ꯊꯝꯗ꯭ꯔꯗꯤ ꯅꯨꯡꯉꯥꯏꯇꯦ
ꯍꯥꯞꯇ꯭ꯔꯁꯨꯀꯣ ꯃꯤ ꯂꯧꯅꯤꯡꯕ ꯂꯩꯔꯗꯤꯀꯣ
ꯍꯣꯏ ꯍꯣꯏ
ꯎ ꯅꯪ ꯌꯣꯜꯒ ꯎꯝ ꯁꯦꯟꯗꯣꯔ ꯆꯥ ꯆꯥ ꯄꯤꯔꯁꯨ ꯌꯥꯕꯅꯦ
ꯍꯣꯏ ꯑꯗꯨꯗꯤ ꯑꯗꯨꯗꯤ ꯌꯥꯏ
ꯎꯝ ꯍꯣꯡ ꯉꯥ ꯄꯤꯔꯒ ꯎꯝ
ꯍꯧꯖꯤꯛꯇꯤ ꯑꯩꯒꯤꯒꯤ ꯅꯨꯄꯥ ꯂꯥꯛꯈ꯭ꯔꯦ ꯑꯣ
ꯎꯝ
ꯅꯨꯄꯥ ꯃꯆꯥꯒ ꯐꯖ ꯅꯨꯡꯉꯥꯏꯔ ꯂꯩꯔꯦ ꯃꯄꯥꯟꯗ
ꯎꯝ
ꯑꯗꯨꯏꯗꯤ ꯅꯪꯒꯤ ꯅꯆꯥ ꯅꯨꯄꯥꯅꯤ ꯇꯨꯝꯈꯕ꯭ꯔꯣ
ꯑꯩ ꯀꯣꯏꯔꯒ ꯂꯩꯒꯦ
ꯑ ꯃꯥꯒꯤ ꯈꯣꯟꯖꯥ ꯇꯥꯗꯕ
ꯎꯝ ꯍꯧꯖꯤꯛ ꯍꯧꯖꯤꯛꯇꯤ ꯃꯄꯥꯒꯤ ꯃꯄꯥꯅ ꯆ ꯆꯕ ꯆ ꯇ ꯃ ꯃꯄꯥꯝꯗ ꯆꯔꯒꯦ ꯂꯩ
ꯑꯩꯁ ꯃꯥꯗꯤ ꯅꯨꯡꯊꯤꯟꯜꯒꯤ ꯆꯥꯛ ꯆꯥꯗ꯭ꯔꯤꯕ꯭ꯔꯣ ꯅꯪꯒꯤ ꯏꯆꯥꯅꯨꯄꯥꯗꯤ ꯅꯨꯡꯊꯤꯜꯒꯤ ꯆꯥꯕ꯭ꯔꯣ ꯎꯝ
ꯑꯩ ꯑꯆꯥꯄꯣꯠꯗꯤ ꯌꯥꯝ ꯆꯥꯈ꯭ꯔꯦ
ꯑ
ꯄꯣꯂꯤꯌꯝ ꯆꯥ ꯆꯥꯛ ꯆꯥꯕ ꯌꯥꯗꯦꯅꯦ ꯆꯥꯛ ꯆꯥꯟꯗꯦ ꯍꯥꯏꯌꯦ
ꯑꯣ
ꯎꯝ ꯆꯗ꯭ꯔꯦ ꯑꯩ ꯑꯩꯒꯤ ꯑꯩ ꯆꯥꯛ ꯆꯥꯗꯕꯒꯤ ꯑꯆꯥꯄꯣꯠ ꯂꯩꯕꯤꯕ ꯃꯥ ꯃꯄꯥꯅ ꯑꯗꯨꯒ ꯃꯥꯅ ꯌꯥꯝ ꯆꯥꯈꯔꯦꯅꯦ
ꯎꯝ ꯅꯣꯏꯒꯤ ꯃꯅꯥꯛꯄ ꯗꯨꯀꯥꯟ ꯂꯩꯕꯗꯣ ꯗꯨꯀꯥꯟꯗ ꯍꯧꯖꯤꯛꯀꯥꯟ ꯄꯣꯠ ꯌꯥ
ꯂꯩꯇꯦ
ꯑꯣ
ꯑꯥ ꯃꯈꯥꯗ ꯂꯧꯕ ꯆꯥꯇꯅꯦ ꯃꯥ
ꯑꯣ ꯃꯈꯥꯁꯨ ꯗꯨꯀꯥꯟ ꯂꯩꯔꯤꯕ꯭ꯔꯥꯅꯦ ꯅꯣꯏ
ꯑ ꯃꯈꯥ ꯅꯠꯇꯕ ꯑꯁ ꯑꯩꯈꯣꯏ ꯆꯠꯄ ꯃꯐꯝꯗꯗꯣ
ꯑꯥ ꯃꯊꯛꯀꯤꯗꯣ
ꯑ ꯃꯥꯊꯛꯀꯤꯗꯣ ꯑ ꯗꯗꯥ ꯆ ꯒꯥ ꯌꯦꯅꯥ ꯑꯩꯅ ꯆ ꯆ ꯆꯥꯗꯕꯒꯤ ꯃꯥ ꯑꯩꯒꯤ ꯂꯩꯕꯤꯔꯛꯄ
ꯄꯗꯃꯥꯏ ꯅꯁꯨ
ꯎꯝꯌꯦꯡ ꯇꯝꯅꯗꯤ ꯀꯞ ꯅꯨꯗꯜꯁꯀꯨꯝꯕ ꯆꯥꯕꯒꯤ ꯑꯩ ꯈꯔ ꯅꯨꯡꯉꯥꯏꯔꯤꯕꯅꯤ
ꯍꯣꯏ ꯑꯗꯨ ꯍꯧꯖꯤꯛꯇꯤ